ꯑꯥꯎ
ꯍꯂꯣ ꯅ
ꯇꯥꯔꯕ
ꯇꯥꯏ ꯍꯣ ꯂ
ꯍꯜꯂꯣ
ꯆ ꯆꯠ
ꯍ
ꯇꯥꯄꯔꯣ
ꯇꯥꯏꯌꯦ ꯅꯪꯒꯤ ꯚꯣꯏꯁ ꯇꯥꯗꯕ ꯑꯩ ꯍꯧꯖꯤꯛ ꯅꯪꯒꯤ ꯅꯦꯠꯋꯥꯛꯅꯔ ꯑꯩꯒꯤ ꯅꯦꯠꯋꯥꯛꯅꯔꯦ ꯅ ꯍꯜꯂ
ꯃꯤꯠ ꯃꯤꯠ ꯃꯤꯠ ꯃꯤꯠ
ꯍꯜꯂꯣ